ꯇꯥꯕ꯭ꯔꯣ꯫
ꯇꯥꯏꯌꯦ꯫
ꯑꯁ ꯆꯥꯛ ꯊꯣꯡꯉꯝꯕ ꯂꯣꯏꯔꯒ꯫ ꯍꯧꯖꯤꯛ ꯐꯝꯃꯦ꯫
ꯀꯩ ꯑꯩ ꯑꯩꯁꯨ ꯃꯄꯥꯟꯗ ꯐꯝꯃꯒ ꯂꯩꯌꯦ꯫
ꯆꯥꯛ ꯆꯥꯔꯥꯕꯣ꯫
ꯆꯥꯔꯦ ꯍꯣꯏ꯫
ꯎꯝ ꯀꯩ ꯏꯟꯖꯥꯡ ꯆꯥꯔꯥꯕ꯭ꯔꯣ꯫
ꯉꯁꯤꯁꯦ ꯌꯦꯟ ꯆꯥꯏꯌꯦ꯫
ꯌꯦꯟ ꯆꯥꯞ ꯃꯅꯩꯌꯦꯅꯦ꯫
ꯅꯣꯏꯁꯨ꯫
ꯎꯝ꯫
ꯑꯣ ꯐꯖꯅꯥ‌ ꯆꯥꯊ‌ꯣꯛꯑ‌ꯣ ꯑꯗꯨꯗꯤ
ꯍꯥꯎꯇꯦꯗꯥ ꯌ‌ꯦꯟꯗꯨ
ꯑꯗꯨ ꯍꯥꯎꯇ꯭ꯔꯗꯤ ꯀꯩꯒꯤ ꯊꯣꯡꯉꯤꯅꯣ ꯑꯁ
ꯎꯄꯥꯏ ꯂꯩꯇꯕꯒꯤ ꯊꯧꯡꯕꯅꯤꯅ‌ꯦ
ꯑꯦ ꯌꯦꯟ ꯅꯠꯇꯕꯤ ꯑꯥ ꯑꯥ ꯍꯋꯥꯏ ꯃꯨꯁꯣꯔꯤꯒ ꯀꯩ ꯀꯩꯅꯣ ꯑꯁ ꯌꯥꯝ ꯂꯩꯅ ꯑꯗꯨ ꯊꯣꯡꯉꯨ ꯌꯥꯗ꯭ꯔꯣ
ꯑꯗꯨꯁꯨ ꯑꯗꯨꯝ ꯆꯥꯏꯌꯦ
ꯑꯗꯨꯁꯨ ꯆꯥꯅꯤꯡꯗ꯭ꯔꯦ ꯍꯥꯏꯕ꯭ꯔꯥ
ꯆꯥꯃꯟꯕꯒꯤ ꯆꯥꯅꯤꯡꯗꯦꯗ
ꯎꯝ ꯑꯗꯨꯗꯤ ꯈꯪꯗ꯭ꯔ ꯈꯥꯃꯦꯟꯒ ꯑꯂꯨꯒ ꯑꯁ ꯀꯪꯁꯣꯏ ꯊ‌ꯣꯡꯔ ꯆꯥꯕ ꯌꯥꯗ꯭ꯔꯣ ꯑꯗꯨꯗꯤ
ꯑꯗꯨꯁꯨ ꯂꯣꯏ ꯇꯧꯈ꯭ꯔꯕꯅꯤꯅ‌ꯦ
ꯅꯪꯒꯤꯗꯣ ꯌꯦꯟ ꯈꯔ ꯆꯥꯅꯤꯡꯕ ꯃꯥꯜꯂ‌ꯦ
ꯎꯝ ꯆꯥ ꯈꯤꯇꯪ ꯈꯤꯇꯪ ꯑꯣꯏꯔꯁꯨ ꯑꯗꯨꯝ ꯀꯣ ꯆꯥꯕꯗꯤ ꯍꯥꯎꯏꯅ
ꯑꯣ
ꯍꯧꯖꯤꯛꯗꯤ ꯃꯩ ꯂꯥꯛꯂꯥꯕ꯭ꯔꯣ
ꯃꯣꯏ ꯑ ꯃꯩ ꯎꯝ ꯂꯥꯛꯑꯦ
ꯑꯠꯆꯥ ꯑꯠꯆꯥ ꯌꯥꯝ ꯐꯔꯦꯅꯦ ꯅꯗꯥꯎ ꯌꯥꯝ ꯐꯔ‌ꯦꯅꯦ
ꯎꯝ
ꯅꯣꯏ ꯕꯕꯥ ꯃꯣꯏꯗꯤ ꯂꯥꯛꯂꯕ꯭ꯔꯥ
ꯂꯥꯛꯑꯦ ꯍꯥꯏ
ꯎꯝ
ꯑꯁ ꯑꯩꯒꯤ ꯈꯨꯠꯇ ꯇꯨꯝꯗ꯭ꯔꯤꯗ ꯍꯧꯖꯤꯛ ꯇꯨꯝꯗꯧ ꯃꯥꯜꯂ‌ꯦ ꯋꯥꯔꯝꯅꯤ ꯃ‌ꯣꯏ
ꯎꯝ ꯅꯪꯒꯤ ꯈꯨꯠꯇ ꯀꯔꯤ ꯇꯧꯏ ꯍꯥꯏꯕ꯭ꯔꯣ ꯁꯣꯛꯄ꯭ꯔꯣ
ꯅꯠꯇ‌ꯦ ꯑꯥ ꯀꯩꯅꯣ ꯍꯒꯠꯆꯕꯒꯤꯀꯣ ꯑꯁꯤ ꯌꯥꯗ꯭ꯔꯦ ꯑꯩꯒꯤ ꯈꯨꯠꯁꯤꯡꯁꯦ
ꯀꯔꯤꯒꯤ
ꯑꯥ ꯅꯨꯡꯁꯥ ꯁꯥꯔꯗꯤꯀ‌ꯣ ꯌꯥꯗ‌ꯦꯕ ꯑꯗꯨꯝ ꯍꯒꯠꯆꯩꯌ‌ꯦꯕ
ꯎꯝ ꯏꯁꯤꯡꯗꯁꯨ ꯆꯠꯄꯒꯤꯔꯣ
ꯑꯣ ꯑꯩꯈꯣꯏꯒꯤ ꯏꯁꯤꯡꯁꯨ ꯄꯥꯏꯕ ꯌꯥꯗꯦꯅꯦ ꯑꯩꯁꯦ
ꯎꯝ
ꯏꯁꯤꯡꯗꯣ ꯍꯧꯖꯤꯛꯀꯥꯟ ꯅꯣꯡ ꯆꯨꯕꯒꯤ ꯏꯁꯤꯡ ꯑꯅꯧ ꯑꯅꯧꯕ ꯑꯗꯨꯝ ꯊꯣꯛꯑꯦꯗꯅ ꯑꯗꯨꯒꯤꯁꯨ ꯑꯣꯏꯔꯝꯕ ꯌꯥꯏ
ꯎꯝ ꯅꯣꯡ ꯆꯨꯕꯒꯤ ꯏꯁꯤꯡ ꯑꯅꯧꯕ ꯊꯣꯛꯄꯗꯨ ꯑꯗꯨ ꯄꯥꯏꯔꯀꯥꯟꯗ ꯍꯥꯒꯠꯆꯕꯁꯨ ꯂꯩꯕꯅꯤ
ꯎꯝ
ꯍꯧꯖꯤꯛ ꯇꯨꯝꯃꯥꯒꯦ ꯍꯥꯏꯔꯣ
ꯑꯁ ꯇꯨꯝꯅꯤꯡꯗ꯭ꯔꯤꯗ ꯑꯩꯗꯤ
ꯄꯨꯡ ꯀꯌꯥꯗ ꯇꯨꯝꯒꯅꯤ
ꯉꯁꯤꯗꯤ ꯈꯔ ꯉꯟꯅ ꯇꯨꯝꯕ ꯌꯥꯏ ꯈꯪꯗꯦ ꯇꯨꯝꯅꯤꯡꯉꯗꯤ ꯇꯨꯝꯅꯤ ꯑꯗꯨ ꯇꯨꯝꯅꯤꯡꯗ꯭ꯔꯗꯤ ꯇꯨꯝꯃꯣꯏ ꯅꯊꯟꯇ ꯂꯩꯕꯔꯣ
ꯎꯝ ꯏꯊꯟꯗ ꯂꯩꯌꯦ
ꯑꯣ ꯅꯪꯒꯤ ꯅꯃꯥꯟꯅꯕ ꯍꯜꯂꯛꯇ꯭ꯔꯤꯌꯦ
ꯍꯜꯂꯛꯇ꯭ꯔꯤ ꯃꯥꯗꯤ ꯍꯣꯔꯦꯟ ꯍꯜꯂꯛꯀꯅꯤ
ꯑꯣ ꯍꯌꯦꯡ ꯑꯃꯨꯛ ꯊꯕꯛ ꯆꯠꯀꯅꯤ
ꯍꯌꯦꯡꯗꯤ ꯉꯟꯅ ꯍꯜꯂꯛꯀꯅꯤ ꯇꯜꯂꯤꯍꯦ ꯎꯄꯥꯏ ꯂꯩꯇꯦ
ꯑ ꯅꯨꯡꯗꯥꯡꯗ ꯑꯃꯨꯛ ꯆꯠꯂꯣꯏ
ꯍꯌꯦꯡ ꯍꯌꯦꯡ ꯍꯌꯦꯡꯗꯤ ꯅꯨꯡꯗꯥꯡ ꯆꯠꯔꯣꯏ
ꯑꯣ ꯑꯗꯨꯒ ꯉꯟꯅ ꯍꯜ ꯉꯟꯅ ꯍꯜꯂꯛꯇꯣꯏꯔꯥ ꯅꯨꯡꯗꯥꯡ ꯑꯣꯏꯗ꯭ꯔꯤꯉꯩꯗ
ꯄꯨꯡ ꯇꯔꯦꯠ ꯃꯈꯥꯏ ꯑꯗꯨꯋꯥꯏꯗ
ꯑꯣ
ꯅꯣꯏꯗꯤ ꯍꯌꯦꯡꯗꯤ ꯑꯗꯨꯝ ꯐ꯭ꯔꯤꯗ ꯂꯩꯒꯅꯤꯅ
ꯎꯝ ꯐ꯭ꯔꯤꯗ ꯂꯩꯒꯅꯤ
ꯃꯤ ꯃꯌꯥꯝ ꯄꯨꯜꯂꯒ ꯁꯤꯡꯖꯨ ꯆꯥꯔꯣ
ꯍꯌꯦꯡꯁꯦ ꯍꯣꯏ ꯎꯝ ꯀꯩꯅꯣ ꯑ ꯆꯦꯡꯗꯣ ꯁꯨꯔꯒ ꯃꯥꯒꯤ ꯑꯗꯨꯗꯣ ꯑꯥ ꯀꯩ ꯍꯥꯏ ꯂꯐꯨ ꯊꯔꯣꯏꯒꯤ ꯃꯅꯥꯗꯣ
ꯎꯝ
ꯑꯗꯨ ꯑꯗꯨꯗ ꯍꯥꯞꯔꯒ ꯀꯩꯅꯣ ꯀꯩ ꯏꯁꯤꯡꯅ ꯍꯥꯏꯔꯒ ꯀꯔꯤꯅꯣ
ꯑ ꯐꯨꯠꯄꯗꯣ ꯐꯨꯠꯂꯒ ꯆꯥꯕꯗꯣ ꯑꯗꯨ ꯆꯥꯁꯦ ꯍꯥꯏ ꯇꯦ ꯍꯥꯏꯕꯅꯦ
ꯎꯝ ꯑꯗꯨ ꯍꯥꯎꯕ꯭ꯔꯣ
ꯍꯥꯎꯋꯦ ꯍꯣꯏ ꯅꯣꯏ ꯆꯥꯗ꯭ꯔꯤꯕꯣ ꯃꯥꯁꯨ
ꯆꯥꯗ꯭ꯔꯤ
ꯆꯥꯗ꯭ꯔꯤꯌꯦ ꯑꯁ ꯍꯥꯎꯕꯅꯦ
ꯍꯧꯖꯤꯛ ꯍꯧꯖꯤꯛꯇ ꯉꯥꯏꯔꯤ ꯇꯥꯕ
ꯑꯣ ꯑ ꯑꯩ ꯍꯌꯦꯡ ꯆꯥꯔꯗꯤ
ꯁꯦꯝꯃꯒ ꯀꯣ ꯐꯣꯇꯣ ꯊꯥꯔꯛꯑꯣ ꯀꯣ
ꯎꯝ
ꯁꯦꯝꯕꯗꯤꯒꯤ ꯚꯤꯗꯤꯌꯣꯔ ꯀꯔꯤꯅꯣ
ꯎꯝ
ꯊꯔꯛꯑꯣꯅꯦ ꯌꯦꯡꯒꯦ
ꯃꯥꯁꯨ ꯆꯥꯗ꯭ꯔꯤꯌꯦ ꯑꯉꯛꯄꯅꯤꯍꯦ
ꯊꯔꯣꯏ ꯊꯣꯡꯉꯒ ꯑꯗꯨꯝ ꯆꯥꯕꯨꯗꯤ ꯆꯥꯏ ꯅꯪ ꯍꯧꯖꯤꯛ ꯍꯥꯏꯕꯗꯤ ꯆꯥꯗ꯭ꯔꯔꯤ
ꯑꯣ ꯏꯆꯝ ꯆꯝꯅ ꯇꯧꯔꯒ ꯆꯤꯅꯤ ꯈꯔ ꯍꯥꯞꯔꯒ ꯀꯣ ꯌꯥꯝ ꯀꯩꯅꯣ ꯇꯧꯗꯕꯤꯗ ꯌꯥꯝ ꯊꯨꯝꯗꯕꯤꯗꯀꯣ ꯍꯥꯏꯕ꯭ꯔꯥ ꯑꯗꯨ ꯆꯥꯕꯅꯤꯕ ꯑꯍꯥꯎꯕꯅꯤ
ꯑꯨꯝ
ꯍꯥꯎꯅꯤꯍꯦ
ꯆꯁꯨ ꯆꯥꯗ꯭ꯔꯤꯉꯩꯗ
ꯋꯥꯔꯤ ꯋꯥꯔꯤ ꯒꯨꯝꯕꯗꯤ ꯍꯥꯎꯅꯤ ꯊꯖꯔꯦ ꯑꯩ
ꯑꯗꯨ ꯁꯦꯝꯒ ꯆꯥꯕꯗꯤ ꯑꯗꯨꯝ ꯍꯥꯎꯗꯤ ꯍꯥꯎꯒꯜꯂꯦꯕ ꯑꯗꯨꯏꯅꯦꯕ
ꯅꯊꯟꯅ ꯂꯩꯕꯗꯣ ꯂꯩꯕ ꯅꯨꯡꯉꯥꯏꯕ꯭ꯔꯣ
ꯑꯁ ꯇꯟ ꯕꯣꯔꯤꯡ ꯆꯨꯏꯌꯦꯅꯦ
ꯑꯣ
ꯀꯔꯤ ꯇꯧꯅꯤ ꯐꯨꯠꯕꯣꯜꯁꯨ ꯍꯧꯔꯦꯟ ꯐꯨꯠꯕꯣꯜꯗꯤ ꯂꯩ ꯉꯥꯏꯍꯥꯛ ꯌꯦꯡꯂꯒ ꯇꯨꯝꯂꯅꯤ ꯅꯍꯥꯛ ꯌꯦꯡꯉꯒ ꯇꯨꯝꯂꯅꯤ ꯉꯁꯤꯗꯤ ꯉꯁꯤꯁꯦ ꯀꯔꯝꯕꯅꯣ ꯑꯦ ꯀꯥꯎꯈ꯭ꯔꯦ ꯑꯩ ꯉꯁꯥꯏ ꯎꯕꯗꯣ
ꯀꯂꯣꯝꯕꯤꯌ ꯍꯔ ꯍꯧꯔꯦꯟ ꯇꯦꯛ꯭ꯁꯇ ꯍꯔꯛ
ꯑꯣ
ꯅꯪꯗꯤ ꯐꯨꯠꯕꯣꯜ ꯌꯦꯡꯗꯦ ꯍꯥꯏꯅꯦ
ꯌꯦꯡꯗꯦ ꯑꯁ ꯅꯨꯡꯁꯤꯠ ꯂꯥꯛꯑꯦꯍꯦ ꯍꯧꯖꯤꯛꯁꯦ ꯅꯨꯡꯁꯤꯠꯀ ꯅꯣꯡ ꯆꯨꯔꯛꯑꯦ
ꯅꯨꯡꯁꯤꯠ ꯀꯟꯅ ꯂꯥꯛꯄ꯭ꯔꯣ
ꯌꯥꯝ ꯀꯟꯅꯗꯤ ꯅꯠꯇꯦꯗ
ꯈꯪꯗꯗꯤ ꯑꯗꯨꯃꯥꯏꯅ ꯇꯧꯒꯟꯕꯅꯤꯀꯣ ꯅꯣꯡꯒ ꯅꯨꯡꯁꯤꯠ ꯂꯥꯛꯄꯗ
ꯑꯥꯎ
ꯃꯇꯝ ꯅꯤꯅ
ꯃꯇꯝꯅꯤꯅ
ꯅꯣꯏ ꯕꯕꯥꯗꯣ ꯐꯖꯅ ꯁꯦꯕꯥ ꯇꯧꯈ꯭ꯔꯕꯣ
ꯑꯩꯈꯣꯏ ꯏꯄꯔꯣ
ꯑꯨꯝ ꯑꯣ ꯑꯣ ꯋꯔꯝꯅꯤ ꯋꯥꯔꯝꯅꯤꯅ ꯐꯖꯅ ꯁꯦꯕꯥ ꯇꯧꯕꯤꯈ꯭ꯔꯣꯅꯦ ꯅꯨꯡꯁꯤ ꯆꯥꯛꯁꯨ ꯐꯖꯅ ꯁꯦꯝꯍꯟꯕꯤꯔꯣ ꯀꯗ ꯏꯔꯨꯅꯤꯡꯉꯥꯏ ꯏꯁꯤꯡ
ꯑꯩ ꯑꯩꯈꯣꯏꯗꯤ ꯏꯁꯤꯡ ꯍꯧꯖꯤꯛ ꯏꯁꯤꯡ ꯑꯁꯥꯕ ꯏꯔꯨꯗꯦꯗ ꯑꯗꯨꯝ ꯑꯨꯝ ꯀꯩꯅꯣꯗ ꯏꯁꯤꯡꯗꯣ ꯄꯥꯏꯞꯇꯒ ꯑꯗꯨꯝ ꯐ꯭ꯔꯦꯁꯅꯤ
ꯑꯆꯥꯆꯥ ꯑꯗꯨꯒꯨꯝꯕ ꯏꯁꯤꯡꯗ ꯄꯥꯝꯃꯦꯅꯤ
ꯑꯩꯈꯣꯏ ꯑꯩꯈꯣꯏꯒꯤ ꯑ ꯑꯩꯈꯣꯏꯒꯤ ꯃꯅꯥꯛꯇ ꯑꯥ ꯇꯨꯔꯦꯟ ꯃꯆꯥꯒꯨꯝꯅ ꯏꯁꯤꯡ ꯑꯗꯨꯝ ꯂꯩꯕꯗꯣ ꯑꯗꯨꯝ ꯇꯧꯕꯒꯤꯅꯦꯕ ꯏꯁꯤꯡꯗꯤ
ꯏꯁꯤꯡ ꯋꯥꯠꯇ꯭ꯔꯗꯤ ꯅꯥꯅꯤꯉꯥꯏꯗꯤ
ꯑꯃꯨꯛꯀ ꯆꯨꯗ꯭ꯔꯦ ꯅꯣꯡꯁꯦ ꯀꯔꯤ ꯅꯣꯡꯅꯣ ꯈꯪꯗꯦ
ꯌꯥꯝ ꯐꯔꯦꯅꯦ ꯅꯨꯡꯁꯤꯠ ꯂꯥꯛꯄꯒꯤ ꯑꯣꯏꯔꯝꯅꯤ
ꯈꯪꯗꯦ ꯍꯔꯦꯟ ꯆꯨꯗꯧ ꯃꯥꯂꯦꯕ
ꯍꯟꯗꯛꯀꯥꯟ ꯌꯦꯟꯖꯦꯟ ꯐꯪꯗ꯭ꯔꯣ
ꯍꯥ
ꯌꯦꯟꯖꯤꯟ ꯈꯪꯗ꯭ꯔꯣ
ꯈꯪꯗꯦ ꯑꯩꯗꯤ
ꯂꯧꯕꯨꯛ ꯆꯠꯕꯗ ꯇꯣꯏꯅ ꯐꯪꯒꯟꯕꯅꯤꯅꯦ
ꯁꯤ ꯉꯁꯤ ꯈꯛꯇ ꯆꯠꯄꯗꯣ ꯑꯗꯨꯁꯨ ꯊꯔꯣꯏ ꯈꯛꯇ ꯊꯤꯕ ꯆꯠꯄꯅꯦꯕ ꯑꯩꯗꯤ ꯃꯅꯨꯡꯗ ꯆꯪꯉꯣꯏ ꯍꯥꯏꯔꯒ ꯑ ꯇꯧꯕꯅꯦꯕ ꯑꯗꯨ ꯑꯩꯈꯣꯏ ꯏꯆꯦꯅ ꯆꯪꯕꯤꯀꯣ
ꯎꯝ
ꯑꯩꯈꯣꯏ ꯏꯆꯦꯃ ꯈꯣꯏꯁꯨ ꯑ ꯑꯗꯨꯗ ꯂꯩꯔꯝꯕ ꯊꯕꯛ ꯈꯔ ꯇꯧꯔꯒꯀꯣ ꯑꯗꯨ ꯃꯥ ꯆꯥꯝꯒꯤ ꯑꯩ ꯁꯨ ꯆꯉꯦ
ꯅꯣꯏ ꯅꯆꯦ ꯍꯥꯏꯕꯗꯤ ꯄꯣꯛꯃꯤꯟꯅꯕꯩꯗ꯭ꯔꯣ
ꯅꯠꯇꯦ ꯄꯣꯛꯃꯤꯟꯅꯕ ꯅꯠꯇꯦ ꯑꯩꯈꯣꯏ ꯏꯃꯥꯒꯤ ꯃꯆꯦ
ꯑꯣ ꯑꯠꯆꯥꯆꯥꯆꯥ ꯅꯣꯏ ꯃꯃꯥꯒꯤ ꯃꯠꯆꯦ
ꯎꯝ
ꯎꯝ
ꯃꯣꯏ ꯑꯩꯒꯤ ꯏꯃꯥꯒꯤ ꯃꯆꯦꯒꯤ ꯑꯉꯥꯡ
ꯎꯝ